ꯍꯂ ꯑꯣ ꯇꯥꯛꯔꯕꯣ ꯁꯤꯁꯇꯔꯔꯕꯣ ꯑꯣ ꯁꯤꯁꯇꯔ ꯍꯣꯏ ꯁꯤ ꯇꯔꯏ ꯑ ꯑꯗꯨꯋꯥꯏꯗꯨꯕꯨ ꯇ꯭ꯔꯦꯛꯀꯤꯡꯒ ꯑꯗꯨꯝ ꯆꯠꯄꯅꯨꯡꯉꯥꯏꯕ ꯃꯥꯜꯂꯦ ꯆꯥꯟꯗꯦꯜ ꯅꯠꯇ꯭ꯔꯣ ꯁꯤꯁꯇꯔꯒꯤꯗꯨꯕꯨ
ꯆꯥꯟꯗꯦꯜ ꯌꯥꯎꯗꯕ ꯀꯥꯟꯗ
ꯑꯣ
ꯆꯥꯟꯗꯦꯜ ꯌꯥꯎꯗꯦ ꯍꯣꯏ ꯑꯗꯨ ꯃꯤꯅ ꯍꯪꯕ ꯀꯥꯟꯗꯗꯤ ꯑꯗꯨꯝ ꯆꯥꯟꯗꯦꯜꯂꯣꯝ ꯆꯥꯟꯗꯦꯜꯂꯣꯝ ꯍꯥꯏꯕ
ꯑꯣ ꯏꯃꯥꯟꯅꯕ ꯑꯃꯁꯨ ꯆꯥꯟꯗꯦꯜꯗꯒꯤ ꯂꯩꯕ ꯑꯗꯣ ꯃꯥꯁꯨ ꯑꯗꯨꯝ ꯇ꯭ꯔꯦꯛꯀꯤꯡ ꯌꯥꯝ ꯆꯠꯂꯦ ꯌꯥꯝꯅꯨꯡꯉꯥꯏꯑꯦꯕ ꯃꯥꯅ ꯁꯨꯝ ꯁ꯭ꯇꯦꯇꯁ ꯊꯥꯒꯠꯂꯛꯄꯗ
ꯍꯣꯏ ꯅꯨꯡꯉꯥꯏꯌꯦ ꯂꯝ ꯑꯁ ꯅꯨꯡꯉꯥꯏ ꯅꯨꯡꯉꯥꯏꯕ ꯂꯩꯌꯦ ꯀꯣꯏꯕꯒ
ꯑꯧ ꯑꯗꯣ ꯑꯩꯈꯣꯏꯅ ꯑꯃꯨꯛꯃꯨꯛ ꯀꯤꯖꯕ ꯑꯗꯨꯒꯤ
ꯑꯣ ꯅꯣꯏꯗꯤ ꯐꯔ ꯇꯥꯏꯀꯣ
ꯑꯧ ꯏꯔꯥꯡꯁꯦ ꯂꯩꯔꯝꯗꯗꯤ ꯌꯥꯝ ꯅꯨꯡꯉꯥꯏꯇꯧꯅꯤꯗ ꯆꯣꯡꯊꯣꯛ ꯆꯣꯡꯁꯤꯟ ꯇꯧꯔꯛꯄꯠ ꯍꯥꯏꯗꯤ ꯆꯠꯇꯅ ꯑꯃꯅ ꯑꯃ ꯆꯠꯅꯗꯅ ꯐꯖꯅ ꯑꯗꯨꯝ ꯅꯨꯡꯉꯥꯏꯔꯝꯗꯧꯕ ꯄꯣꯠꯅꯤꯗꯣ
ꯎꯝ
ꯐꯔꯛ ꯇꯥꯁꯤꯜꯂꯛꯇꯅ ꯑꯗꯣ ꯁꯤꯁꯇꯔꯗꯤ ꯀꯩꯀꯩ ꯍꯣꯠꯅꯕꯤꯔꯤꯒꯦ
ꯑꯩꯗꯨ ꯀꯔꯤꯁꯨ ꯇꯧꯗꯦ ꯍꯧꯖꯤꯛꯀꯥꯟꯗꯤ
ꯑ
ꯕꯤ ꯑꯦꯦꯗ ꯕꯤ ꯑꯦꯦꯗ ꯂꯥꯁ ꯁꯤꯦꯃꯤꯁꯇꯔ ꯊꯥꯔꯝꯗꯥꯏꯗꯨꯣ
ꯑ
ꯑꯗꯨꯗ ꯅꯪꯗ꯭ꯔꯕ
ꯑꯣ ꯑꯁ ꯇꯧ ꯌꯥꯗꯦ ꯑꯗꯨꯗꯤ ꯑꯗꯨꯝ ꯗ꯭ꯔꯣꯞ ꯑꯗꯨꯗꯤ ꯑꯩꯗꯤ ꯀꯩꯅꯣ ꯂꯣꯏꯔꯦ ꯃꯥꯁꯇꯔ ꯂꯣꯏꯔꯦ ꯕꯦꯗ ꯇꯧꯔꯤ ꯍꯧꯖꯤꯛ ꯑꯣ ꯏꯟꯇꯔꯟ ꯏꯟꯇꯔꯟꯁꯨ ꯄꯨꯕ
ꯑꯗꯨ꯫ꯗꯤ ꯅꯪꯅ ꯑꯍꯟꯅꯤꯅꯦꯀꯣ
ꯑꯧ ꯑꯩꯅ ꯈꯤꯇꯪ ꯍꯜꯂꯦ
ꯎ ꯑꯗꯣ ꯍꯧꯖꯤꯛꯄꯨꯗꯤ ꯑꯉꯥꯡꯈꯣꯏ ꯇꯨꯏꯁꯟ ꯇꯧꯔꯒ ꯂꯩꯌꯦ
ꯑꯣ ꯐꯩꯌꯦ ꯑꯩꯁꯨ ꯇꯨꯏꯁꯟꯁꯦ ꯑꯗꯨꯝ ꯇꯧꯋꯅꯤꯗ ꯍꯥꯏꯗꯤ ꯄꯩꯁꯥ꯫꯫ꯗꯣ ꯈꯔ ꯈꯔ ꯊꯣꯛꯅꯕꯅ
ꯎꯝ
ꯁꯤꯁꯇꯔ ꯑꯉꯥꯡ ꯀꯌꯥꯃꯨꯛ ꯇꯧꯒꯦ
ꯌꯥ ꯌꯥ ꯅꯥꯏꯟꯒꯨꯝꯕ
ꯑꯩꯁ ꯁꯤꯁꯇꯔ ꯌꯥꯝꯃꯤꯍꯦ
ꯐꯤꯗꯤ ꯀꯌꯥꯝ ꯀꯌꯥꯝꯃꯨꯛ ꯀꯩꯗꯧꯅꯔꯒꯦ ꯑꯃꯗ
ꯑꯁ ꯑꯩꯗꯤ ꯑꯌꯨꯛ ꯅꯨꯡꯗꯥꯡ ꯂꯧꯔꯗꯤ ꯐꯥꯒꯗꯕꯅꯦꯕ ꯑꯌꯨꯛꯇꯣ ꯑꯩ ꯍꯧꯒꯠꯄꯁꯨ ꯑꯣꯝꯗꯕ ꯑꯗꯣ ꯅꯨꯡꯗꯥꯡ ꯂꯧꯕꯗꯣ ꯃꯤ ꯑꯃꯗ ꯋꯥꯟ ꯊꯥꯎꯖꯟ
ꯑꯣ ꯑꯗꯨꯝ ꯋꯥꯟ ꯊꯥꯎꯖꯟ ꯍꯥꯏꯁꯦ ꯀ꯭ꯂꯥꯁ ꯑꯆꯧꯕꯁꯨ ꯑꯗꯨꯝ ꯂꯧꯔꯤꯔꯣ ꯃꯆꯥ
ꯎꯝ ꯀ꯭ꯂꯥꯁ ꯑꯆꯧꯕ ꯂꯧꯗꯦ ꯑꯁꯤꯗ ꯑꯩꯈꯣꯏ ꯃꯅꯥꯛꯇ ꯂꯩꯕ ꯑꯩꯈꯣꯏꯗꯨ
ꯑꯣ ꯑꯣ
ꯑꯗꯨ ꯃꯣꯏ ꯀ꯭ꯂꯥꯁ ꯆꯇꯨꯒꯨꯝꯕ ꯑꯗꯨꯒꯨꯝꯕꯗꯣ ꯑꯗꯨ ꯂꯧꯕ
ꯑꯣ ꯐꯩꯖꯖ ꯑꯩꯁꯨ ꯑꯗꯨꯃꯥꯏꯅ ꯑꯃ ꯇꯧ ꯇꯥꯔꯦ ꯑꯩꯅ ꯀꯣꯝꯄ꯭ꯌꯨꯇꯔ ꯑꯃ ꯆꯠꯄ
ꯎꯝ
ꯇꯒ ꯅꯨꯡꯊꯤꯟꯗ ꯑꯃ ꯇꯧꯋꯦ ꯑꯗꯨꯗꯤ ꯁꯨꯝ ꯂꯩꯀꯥꯏꯒꯤ ꯑꯉꯥꯡ ꯇꯧꯕꯤꯌꯣꯅ ꯇꯧꯕꯅꯤꯗ ꯏꯅꯥꯎꯄꯥꯁꯤꯡ ꯊꯣꯛꯄ ꯍꯥꯏꯇꯥꯔꯦ
ꯎꯝ ꯍꯣꯝ ꯊꯤꯨꯇꯔ ꯇꯧꯕꯗꯨ ꯅꯨꯡꯉꯥꯏꯕ꯭ꯔꯥ
ꯍꯣꯝ ꯇꯨꯏꯇꯔ ꯇꯧꯕꯁꯦ ꯌꯥꯏ ꯑꯌꯨꯛꯇ ꯇꯧꯕꯅꯦ ꯑꯗꯣ ꯌꯥꯍꯧꯕꯁꯦ ꯑꯃꯨꯛꯃꯨꯛ ꯈꯤꯇꯪ ꯇꯜꯂꯛꯄꯗꯤ ꯌꯥꯎꯋꯦ ꯑꯗꯣ ꯅꯨꯡꯉꯥꯏ
ꯍꯥꯏꯗꯤ ꯍꯣꯝ ꯇꯨꯏꯇꯔꯒꯤꯗꯤ ꯈꯤꯇꯪ ꯆꯠꯄꯒꯤ ꯋꯥꯔꯒꯁꯨ ꯄꯩꯁꯥ ꯈꯤꯇꯪ ꯆꯥꯎꯋꯤꯅ ꯃꯥꯅ
ꯍꯣꯏ
ꯑꯗꯨꯒꯤ ꯍꯣꯝ ꯇꯨꯏꯇꯔ ꯍꯣꯝ ꯇꯨꯏꯇꯔꯅ ꯄꯩꯁꯥꯒꯤ ꯈꯜꯂꯗꯤ ꯍꯣꯝ ꯇꯨꯏꯇꯔꯅ ꯐꯩꯗ ꯍꯥꯏꯗꯤ ꯑꯗꯨꯝ ꯑꯃ ꯆꯠꯄꯗ ꯑꯗꯨꯝ ꯐꯥꯏꯚ ꯊꯥꯎꯖꯟꯒꯨꯝꯕ ꯐꯥꯏꯚ ꯊꯥꯎꯖꯟ ꯐꯥꯏꯚ ꯍꯟꯗ꯭ꯔꯦꯠ ꯑꯗꯒꯤ ꯀ꯭ꯂꯥꯁꯇꯅ ꯑꯩꯠ ꯅꯥꯏꯟ ꯇꯦꯟ ꯑꯣꯏꯔꯒꯗꯤ ꯑꯗꯨꯝ ꯁꯕꯦꯟ ꯊꯥꯎꯖꯟ ꯑꯩꯠ ꯊꯥꯎꯖꯟ ꯑꯗꯨꯃꯥꯏꯅ ꯑꯗꯨꯝ ꯂꯧꯋꯦꯕ
ꯎꯝ
ꯑꯗꯨꯅ
ꯎꯝ ꯁꯚꯦꯟ ꯊꯥꯎꯖꯟ ꯑꯥ ꯑꯗꯨꯗꯤ ꯅꯪ ꯍꯧꯏꯖꯤꯛꯁꯨ ꯑꯗꯨꯝ ꯆꯠꯄ꯭ꯔꯥ ꯍꯣꯝ ꯇ꯭ꯌꯨꯇꯔꯗꯣ
ꯆꯠꯂꯦ ꯑꯌꯨꯛꯇ
ꯃꯤ ꯑꯃ ꯀꯣ
ꯎꯝ ꯃꯤ ꯑꯃ
ꯑꯥ
ꯀ꯭ꯂꯥꯁ ꯀ꯭ꯂꯥꯁ ꯁꯚꯦꯟ ꯑꯃ ꯆꯠꯂꯤ ꯅꯣꯡꯒ ꯆꯨꯕ ꯅꯨꯃꯤꯠꯇꯗꯤ ꯇꯟꯖ꯭ꯔꯥꯅꯤꯗ ꯁꯤꯁꯇ ꯍꯧꯒꯠꯄꯗꯣ
ꯎ ꯑꯗꯨꯅꯦ ꯑꯁ ꯑꯩꯗꯤ ꯍꯧꯒꯠꯄ ꯁꯨꯡꯉꯝ ꯉꯝꯗꯦ ꯌꯨꯛꯇ
ꯁꯨꯝ ꯅꯐꯨ ꯊꯧꯒꯠꯈ꯭ꯔꯕꯨꯗꯤ ꯉꯝꯕꯅꯤꯗ ꯑꯗꯣ ꯉꯟꯅ ꯇꯨꯝꯕꯕꯨꯗꯤ ꯃꯊꯧ ꯇꯥꯏ ꯍꯥꯏꯗꯤ ꯈꯔ ꯇꯨꯝꯗꯔꯗꯤ ꯋꯥꯏꯑꯦꯕ
ꯍꯣꯏ ꯑꯗꯨ ꯅꯍꯥꯟ ꯑꯃꯨꯔꯛꯇꯤ ꯑꯩꯈꯣꯏꯗꯣ ꯋꯥꯛꯀꯤꯡ ꯆꯠꯄꯅꯦꯕ
ꯑꯥ
ꯋꯥꯛꯀꯤꯡ ꯆꯠꯄꯗꯣ ꯅꯨꯡꯇꯤꯒꯤ ꯆꯠꯇ꯭ꯔꯗꯤ ꯑꯃꯔꯛ ꯆꯠꯄ ꯀꯥꯟꯗ ꯁꯦ ꯈꯣꯡꯗꯣ ꯌꯥꯝ ꯅꯥꯏꯌꯦꯕ
ꯑꯣ ꯇꯧꯕꯅꯦ ꯇꯧꯕꯅꯦ ꯍꯥꯏꯗꯤ ꯀꯩ ꯍꯥꯏꯅꯤ ꯊꯤꯟꯗꯣꯛꯄꯗꯣ
ꯍꯣꯏ
ꯌꯥꯝ ꯇꯥꯕꯅꯤ ꯑꯗꯒꯤ ꯈꯣꯏ ꯊꯤꯟꯇꯣꯛꯑꯅꯤ ꯑꯗꯒꯤ ꯁꯨꯝ ꯆꯠꯁꯟꯈ꯭ꯔꯒꯅ ꯑꯃꯨꯛ ꯐꯕ ꯑꯗꯨ ꯅꯠꯇ꯭ꯔꯒꯗꯤ
ꯅꯨꯡꯇꯤꯒꯤ ꯆꯂꯗꯤ ꯀꯔꯤꯁꯨ ꯇꯧꯗꯦ
ꯑꯥꯎ ꯅꯨꯡꯇꯤꯒꯤ ꯆꯠꯂꯗꯤ ꯐꯕ ꯅꯣꯡ ꯐꯥꯗꯣꯛ ꯆꯠꯄꯁꯤꯗꯤ
ꯑꯁ ꯀꯗꯥꯏꯗꯒꯤ ꯅꯨꯃꯤꯠ ꯑꯃ ꯉꯛꯇ ꯆꯠꯄ ꯀꯥꯟꯗꯗꯤ ꯍꯌꯦꯡꯗꯤ ꯑꯗꯨꯝ ꯍꯧꯒꯠꯄ ꯉꯝꯗ꯭ꯔꯦ
ꯑꯗꯨꯅꯤ ꯍꯥꯏꯗꯤ ꯁꯨꯝ ꯌꯨꯝꯗ ꯑꯗꯥꯏꯅ ꯇꯧꯕꯗꯨꯗꯤ ꯇꯁꯦꯡꯅ ꯀꯩ ꯍꯥꯏꯅꯤ ꯁꯨꯝ ꯀꯩ ꯍꯥꯏ ꯇꯥꯥꯏꯅꯦ ꯐꯣꯔꯁ ꯃꯛ ꯇꯧꯕ ꯅꯠꯇꯕꯅꯤꯅ ꯑꯗꯨꯝ ꯍꯧꯒꯠꯈꯤꯗꯕꯗꯣ ꯑꯗꯨꯒꯤꯅꯦꯕ ꯑꯩꯁꯨ ꯍꯣꯝ ꯇꯨꯏꯇꯔ ꯆꯠꯇ꯭ꯔꯤꯉꯩꯗꯗꯤ ꯀꯩꯁꯨ ꯉꯟꯗꯦꯕ ꯑꯗꯨꯝ ꯁꯤꯛꯁ ꯊꯥꯔꯇꯤ ꯁ꯭ꯋꯥꯏꯗ ꯑꯗꯨꯝ ꯍꯧꯒꯠꯂꯝꯃꯦꯕ ꯑꯗꯣ ꯍꯣꯝ ꯇꯨꯏꯇꯔꯗꯣ ꯐꯥꯏꯚ ꯊꯥꯔꯇꯤ ꯅꯪꯅꯕ ꯆꯠꯄꯅꯤꯅ ꯑꯗꯣ ꯐꯥꯏꯚ ꯁ꯭ꯋꯥꯏꯗꯒꯤ ꯍꯧꯒꯠꯇꯗꯤ ꯌꯥꯗꯦꯗꯅ ꯐꯥꯏꯚꯀꯨꯝꯕ ꯑꯗ ꯈꯤꯇꯪ ꯍꯦꯜꯂꯛꯄ ꯑꯗꯥꯏꯗꯩ ꯍꯧꯒꯠꯂ ꯂꯣꯏꯁꯤꯜꯂ ꯆꯠꯄꯅꯤꯅ ꯑꯗꯨꯝ ꯅꯝꯐꯨꯗ ꯑꯗꯨꯝ ꯍꯥꯏꯗꯤ ꯐꯣꯔꯁꯀꯤ ꯇꯥꯏꯇ ꯇꯧꯔꯦꯅ ꯎꯄꯥꯏ ꯂꯩꯇꯦꯅ ꯍꯧꯒꯠꯂꯣꯏꯒꯦ ꯍꯥꯏꯔꯁꯨ ꯁꯥꯇ꯭ꯔꯗꯣ ꯂꯧꯁꯜꯂꯕꯅꯤꯅ ꯑꯗꯨꯒꯤ ꯑꯗꯨꯗ ꯉꯟꯈꯤꯕꯅꯤꯗ ꯑꯗꯨ ꯅꯠꯇ꯭ꯔꯗꯤ ꯑꯩꯁꯨ ꯑꯗꯨꯝ ꯇꯔꯨꯛ ꯃꯈꯥꯏ ꯑꯗꯒꯤ ꯋꯤꯟꯇꯔꯗꯒꯗꯤ ꯑꯗꯨꯝ ꯇꯔꯦꯠ ꯁ꯭ꯋꯥꯏ ꯑꯗꯨꯝ ꯇꯥꯏ
ꯉꯜꯂꯦ ꯅꯪꯗꯤ ꯁꯤꯛꯁ ꯊꯥꯔꯇꯤ
ꯑꯁ ꯑꯗꯣ ꯑꯁ ꯑꯩ ꯃꯊꯥ ꯁꯥꯔꯤꯅꯤ ꯋꯤꯟꯇꯔ ꯌꯧꯔꯛꯑꯗꯤ ꯀꯃꯥꯏꯅ ꯇꯧꯗꯣꯏꯅꯣꯅ ꯍꯥꯏꯗꯤ ꯐꯥꯏꯚ ꯊꯥꯔꯇꯤ ꯑꯧ ꯆꯠꯄꯗꯣ ꯐꯥꯏꯚ ꯊꯥꯔꯇꯤꯗꯗꯤ ꯃꯉꯥꯗꯒꯤꯩ ꯍꯧꯒꯠꯄꯗꯨꯗꯤ ꯑꯧ ꯏꯪꯁꯨ ꯏꯪꯉꯤ ꯑꯗꯒꯤ ꯑꯗꯨꯝ ꯈꯔ ꯃꯃꯤ ꯁꯥꯔꯤꯁꯨ ꯑꯗꯨꯝ ꯇꯧꯅꯤꯗꯅ
ꯍꯣꯏ
ꯑꯗꯨꯒꯤ ꯃꯊꯥ ꯁꯥꯔꯤꯅꯦ ꯈꯔ ꯊꯦꯡꯊꯕ ꯌꯥꯗꯣꯏꯔꯥ ꯈꯟꯂꯤꯅꯤ
ꯑꯗꯣ ꯋꯤꯟꯇꯔꯅꯗꯤ ꯋꯥꯛꯀꯤꯡ ꯆꯠꯄꯁꯦ ꯅꯨꯡꯉꯥꯏꯕ ꯃꯥꯜꯂꯦ
ꯎꯝ ꯅꯨꯡꯉꯥꯏꯌꯦ ꯁꯥꯒꯠꯇꯕꯗꯣ
ꯍꯣꯏ
ꯍꯥꯏꯗꯤ ꯑꯩꯈꯣꯏꯅ ꯋꯥꯔꯤꯁꯦ ꯀꯩꯒꯤꯅꯣꯗ ꯁꯥꯒꯠꯂꯛꯄ ꯄ꯭ꯂꯁ ꯅꯨꯡꯁꯥ ꯁꯥꯒꯠꯂꯛꯄꯒꯤ ꯄ꯭ꯂꯁ ꯑꯗꯒꯤ ꯍꯛꯆꯥꯡ ꯑꯩꯈꯣꯏꯒꯤ ꯍꯛꯆꯥꯡ ꯕꯣꯗꯤꯁꯦ ꯁꯥꯒꯠꯂꯛꯄꯒꯤ ꯋꯥꯊꯔꯛꯄꯅꯦꯕ ꯑꯗꯣ ꯍꯣꯏ ꯍꯛꯆꯥꯡꯁ ꯏꯪꯉꯒꯗꯤ ꯑꯗꯨꯝ ꯏꯅꯔꯖꯦꯇꯤꯛ ꯑꯣꯏꯔ ꯂꯩꯕꯅꯦ ꯋꯥꯗꯕꯅꯦꯕ ꯑꯗꯨꯗꯨꯅ ꯋꯤꯟꯇꯔꯗꯗꯤ ꯋꯥꯛꯀꯤꯡ ꯆꯠꯄꯁꯨ ꯅꯨꯡꯉꯥꯏ ꯑꯗꯨꯒ ꯋꯥꯁꯨ ꯌꯥꯝ ꯄꯥꯛ ꯋꯥꯒꯟꯗꯦꯕ
ꯗꯤꯁꯌꯔꯅ ꯌꯥꯝ ꯁꯥꯒꯗꯧ ꯗꯤꯁꯔꯅ ꯍꯦꯟꯒꯗꯧ ꯃꯥꯜꯂꯦ ꯁꯥꯕꯗꯨꯀꯣ
ꯑꯧ ꯈꯪꯗꯦꯅꯤ ꯌꯥꯝ ꯁꯥꯐꯝꯗꯤ ꯊꯣꯛꯑꯕꯅꯦ ꯑꯗꯣ ꯁꯥꯕꯒꯤ ꯃꯇꯝꯗꯤ ꯁꯨꯝ ꯂꯣꯏꯁꯤꯜꯂꯛꯀꯗꯣꯔꯦ ꯍꯧꯖꯤꯛ ꯍꯧꯖꯤꯛ ꯖꯨꯟ ꯅꯠꯇ꯭ꯔꯣ ꯃꯥꯅꯤ
ꯁꯥꯏ ꯍꯥꯏꯔꯒ ꯌꯥꯝ ꯁꯥꯏꯌꯦ ꯗꯤꯁꯌꯔꯗ ꯌꯥꯝ ꯁꯥꯏꯌꯦ ꯑꯩꯈꯣꯏ ꯑꯩꯈꯣꯏꯒꯤ ꯑꯩꯈꯣꯏ ꯈꯨꯟꯗꯅꯤ
ꯑꯁ ꯑꯩꯈꯣꯏ ꯁ꯭ꯋꯥꯏꯗꯗꯤ ꯍꯣꯏ ꯅꯣꯡ ꯐꯥꯗꯣꯛꯄꯨꯗꯤ ꯁꯥꯏꯕꯗꯣ ꯑꯅꯝꯕꯅꯗꯤ ꯃꯃꯥꯡ ꯀꯩꯒꯤꯅꯣ ꯑꯗꯨꯌꯥꯝ ꯁꯥꯗꯦ ꯍꯥꯏꯗꯤ ꯅꯣꯡ ꯑꯗꯨꯝ ꯆꯨꯕꯒꯤ ꯅꯣꯡ ꯊ꯭ꯔꯤ ꯊ꯭ꯔꯤ ꯊ꯭ꯔꯤ ꯊ꯭ꯔꯤ ꯑꯗꯨꯝ ꯇꯥ ꯂꯩꯌꯦꯕ ꯅꯣꯡ ꯅꯤꯅꯤ ꯂꯩꯔꯒ ꯑꯃꯨꯛ ꯅꯣꯡ ꯇꯥꯕꯩ ꯅꯣꯡ ꯑꯃꯨꯛ ꯉꯪꯕ ꯑꯗꯨꯏ ꯌꯥꯝ ꯁꯥꯕꯗꯤ ꯑꯣꯏꯗꯦ ꯅꯍꯥꯟꯋꯥꯏꯒꯤꯅ ꯑꯗꯨꯝ ꯈꯪꯗꯦꯅ ꯍꯋꯥꯏꯅꯦ ꯑꯗꯨꯝ ꯀꯟꯇꯤꯅꯤ꯭ꯌꯨꯁꯂꯤ ꯁꯥꯕꯅꯤꯅ ꯍꯧꯖꯤꯛꯅ ꯑꯃꯨꯛ ꯅꯣꯡ ꯑꯃꯨꯛ ꯃꯪ ꯅꯣꯡꯃꯨꯛ ꯆꯨ ꯇꯧꯕꯅꯤꯅ ꯈꯔ ꯐꯕꯩ ꯇꯥꯏꯞ ꯇꯧꯕ
ꯉꯁꯤꯗꯤ ꯌꯦꯡꯒꯦꯔ ꯅꯣꯏ
ꯉꯁꯤ ꯀꯅꯥ ꯀꯅꯥ ꯂꯩꯒꯦ
ꯈꯪꯗꯦ ꯉꯁꯤꯗꯤ ꯍꯌꯦꯡ ꯍꯌꯦꯡ ꯑꯩꯈꯣꯏꯗꯤ ꯍꯌꯦꯡ ꯑꯌꯨꯛꯇ
ꯑꯣ ꯑꯥꯔꯖꯦꯟꯇꯤꯅꯥꯒ ꯀꯅꯥ ꯀꯅꯥ
ꯑꯗꯨ ꯈꯪꯗꯦ
ꯑꯣ ꯐꯔꯦꯅꯦ
ꯑꯥꯔꯖꯦꯟꯇꯤꯅꯥ ꯊꯣꯛꯒꯅꯤ ꯍꯥꯏ ꯑꯗꯨ ꯉꯥꯛꯇ ꯈꯪꯉꯦ
ꯑꯣ ꯑꯗꯨꯝ ꯐꯩꯗ ꯌꯥꯝ ꯂꯣꯏꯌꯦꯟ ꯑꯣꯏꯕ ꯀꯩꯅꯣꯅꯤꯗ
ꯑꯩꯁꯨ ꯐꯨꯠꯕꯣꯜꯁꯦ ꯔꯣꯅꯥꯜꯗꯣꯁꯦ ꯐꯦꯟꯕꯨꯗꯤ ꯑꯣꯏꯕꯨ ꯗꯥꯏ ꯍꯥꯏꯔꯠ ꯐꯦꯟꯃꯛꯇꯤ ꯅꯠꯇꯦꯗ ꯖꯁ ꯐꯦꯟꯒꯤ ꯋꯥꯅꯤ ꯔꯣꯅꯥꯜꯗꯣ ꯅꯠꯇꯕ ꯑꯇꯩ ꯀꯅꯥꯝ ꯈꯪꯗꯦ ꯃꯤ ꯃꯃꯤꯡꯅ ꯑꯇꯣꯞꯄ ꯐꯥꯔꯅꯥꯟꯗꯦꯁ ꯍꯥꯏꯕ꯭ꯔ ꯑꯃꯗꯤ ꯌꯥꯎꯒꯨꯝ ꯀꯩ ꯇꯧꯕꯅꯦ ꯑꯗꯨꯃꯗꯤ ꯈꯪꯉꯦꯕ ꯑꯇꯩꯗꯤ ꯀꯅꯥꯝ ꯈꯪꯗꯦꯕ ꯑꯗꯒꯤ ꯑꯔꯖꯦꯟꯇꯤꯅꯥꯗꯁꯨꯨ ꯃꯤꯁꯤ ꯈꯛꯇ ꯇꯅꯦ ꯑꯩ ꯈꯪꯉꯤꯁꯦ ꯑꯗꯒꯤ ꯕ꯭ꯔꯥꯖꯤꯜꯗꯅ ꯅꯦꯃꯥꯔ
ꯁꯄꯦꯟꯗꯗꯤ
ꯁꯄꯦꯟꯗꯗꯤ ꯑꯝꯇꯕꯨ ꯈꯪꯗ꯭ꯔꯦ ꯁꯨꯝ ꯊꯥꯏꯅ ꯈꯔ ꯑꯐꯥꯎꯕ ꯂꯝ ꯑꯣꯏꯔꯛꯄ ꯒꯤ ꯑꯍꯩꯕ ꯂꯝ ꯑꯣꯏꯔꯛꯄꯒꯤ ꯁꯨꯝ ꯁꯞꯄꯣꯔꯠ ꯇꯧꯕꯩ ꯋꯥꯅꯦꯕ
ꯑꯗꯨꯗꯤ ꯅꯪꯁꯦ ꯐꯨꯠꯕꯣꯜ ꯄꯥꯛ ꯁꯥꯟꯅꯒꯗꯧ ꯃꯥꯟꯗꯦ
ꯁꯥꯟꯅꯗꯦꯃꯤ ꯑꯩ ꯀꯩꯁꯨ ꯐꯨꯠꯕꯣꯜꯁꯦ ꯍꯦꯛꯇ ꯄꯥꯝꯅ ꯍꯦꯛꯇ ꯗꯥꯏ ꯍꯥꯔꯠ ꯅꯠꯇꯦꯕ
ꯑꯗꯨꯒꯤꯅꯤꯅ
ꯑꯧ ꯑꯗꯨꯒꯤꯅꯦꯕ ꯍꯥꯏꯗꯤ ꯁꯨꯝ ꯁꯤꯐꯥꯎꯇ ꯃꯃꯥꯡꯒꯗꯤ ꯀꯩꯁꯨ ꯌꯥꯝ ꯄꯥꯡ ꯌꯦꯡꯗꯦꯗ ꯍꯟꯗꯛꯁꯤꯅ ꯁꯨꯝ ꯈꯔ ꯕꯤꯠꯇꯣ ꯂꯩꯔꯛꯄ ꯍꯥꯏꯇꯥꯔꯦ ꯅꯍꯥꯟꯗꯣ ꯑꯍꯥꯟꯕ ꯒꯤ ꯀꯦꯞ ꯕꯥꯔꯗꯦꯒꯤꯗꯣ ꯑꯗꯨꯒꯤꯗꯣ ꯔꯣꯅꯥꯜꯗꯣꯁꯦ ꯁꯨꯝ ꯔꯤꯜꯁꯀꯨꯝꯕ ꯌꯦꯡꯕꯗ ꯃꯥꯒꯤ
ꯃꯥꯒꯤ ꯁꯣꯠꯀꯨꯝꯕ ꯂꯩꯗꯅ ꯑꯗꯒꯤ ꯃꯥꯒꯤ ꯁꯨꯝ ꯑꯦꯇꯤꯆꯌꯨꯠ ꯍꯥꯏꯒꯗ꯭ꯔꯥ
ꯅ ꯅꯅꯥꯗꯨ ꯄꯨꯔꯥ ꯌꯦꯡꯕ ꯀꯥꯟꯗ ꯈꯪꯒꯗꯧ ꯃꯥꯥꯟꯗꯦ ꯑꯗꯨꯝ ꯚꯗꯤꯑꯣꯒꯨꯝꯕ ꯌꯦꯡꯕꯗ ꯎꯒꯗꯧ ꯃꯥꯜꯂꯦ ꯐꯨꯠꯕꯣꯜ ꯌꯦꯡꯕ꯭ꯔꯥꯅ
ꯑꯩꯔꯣ ꯌꯦꯡꯉꯤ ꯍꯟꯗꯛꯄꯨꯗꯤ ꯌꯦꯡꯉꯤ ꯍꯣꯏ ꯀ
ꯅꯠꯇꯦ ꯍꯥꯟꯅ ꯑꯗꯨꯝ ꯔꯣꯅꯥꯜꯗꯣꯅ ꯁꯕꯒꯨꯝꯕꯗꯣ ꯑꯗꯨꯝ ꯌꯦꯡꯕ꯭ꯔꯣꯕ ꯐꯨꯜ ꯑꯣꯏꯅ
ꯌꯦꯡꯗ ꯌꯦꯡꯗꯦ ꯍꯟꯇꯛ ꯈꯛꯇꯅꯤꯃꯤ ꯍꯟꯇꯛꯁꯤꯅ ꯑꯃꯨꯛ ꯀꯃꯥꯏꯅ ꯕꯤꯠ ꯂꯩꯈꯤꯒꯦꯗ ꯅꯍꯥꯟꯒꯤ ꯀꯦꯞ ꯀꯕꯗꯤꯒꯤ ꯒꯣꯜꯀꯤꯄꯔꯗꯣ ꯌꯥꯝ ꯍꯩꯗꯅ ꯃꯥꯗꯣ ꯑꯗꯣ ꯄꯨꯡꯗꯣ ꯁꯨꯝ ꯉꯜꯂꯦꯅ ꯁꯨꯝ ꯇꯧꯅꯤꯡꯉꯥꯏꯇꯕꯒꯤ ꯌꯦꯡꯕꯅꯦꯕ ꯑꯗ ꯅꯨꯃꯤꯠꯇꯨ ꯃꯥꯗꯤ ꯕꯣꯜ ꯇꯔꯥꯃꯥꯊꯣꯏ ꯀꯩꯅꯣꯝ ꯐꯥꯏꯗꯅ ꯍꯥꯏꯗꯤ ꯑꯝ ꯆꯟ ꯉꯝꯗ꯭ꯔꯦꯅ ꯀꯧꯔꯛꯄ ꯈꯨꯗꯤꯡ ꯂꯣꯏ ꯐꯥ ꯂꯩꯔꯦ ꯑꯗꯣ ꯏꯝꯄ꯭ꯔꯦꯁ ꯇꯧꯈꯤꯕ ꯍꯥꯏꯇꯥꯔꯦ ꯑꯗꯩꯗꯤ ꯁꯨꯝ ꯄꯣꯠꯁꯦ ꯑꯃꯨꯛ ꯌꯦꯡꯅꯤꯡꯉꯛꯑꯕ ꯑꯗꯨꯒꯤ ꯑꯃꯨꯛ ꯌꯦꯡꯕꯅꯤꯗ ꯃꯃꯥꯡ ꯆꯍꯤꯒꯗꯤ ꯑꯝꯇ ꯌꯦꯡꯗꯦꯗ ꯀꯥꯏꯗꯒꯤ ꯌꯦꯡꯗꯣꯏꯅꯤꯅ ꯑꯆꯥꯄꯣꯠꯀꯗ ꯂꯩꯁꯜꯂꯤ ꯃꯃꯥꯡ ꯋꯥꯜ ꯀꯞꯀꯗꯧ ꯑꯆꯥꯄꯣꯠꯀ ꯂꯩꯔꯦ ꯉꯥꯏꯔꯤꯦ ꯑꯆꯥꯄꯣꯛꯇꯣ ꯉꯟꯇꯥ ꯆꯥꯊꯣꯛꯈ꯭ꯔꯦ ꯑꯗꯨꯒ ꯁꯨꯝ ꯇꯨꯝꯃꯦ ꯌꯦꯡꯗꯦꯕ ꯑꯗꯨꯅ ꯕꯣꯜꯁꯦ ꯏꯅꯥꯎꯄꯥ ꯑꯃ ꯂꯩꯔꯝꯃꯦꯕ ꯃꯥꯗꯤ ꯌꯥꯝ ꯌꯦꯡꯉꯦꯕ ꯃꯥꯗꯤ ꯖꯁ ꯂꯤꯛꯀꯨꯝꯕ ꯁꯥꯟꯅꯕꯒꯁꯤ ꯇꯨꯝꯗꯨꯕꯤ ꯌꯦꯡꯉꯦꯕ ꯃꯥꯗꯤ
ꯇꯨꯡꯃꯥꯏꯅ ꯇꯧꯏ ꯈꯣꯏꯗꯤꯁꯨꯕ
ꯑꯗ ꯈꯪꯗꯦ ꯃꯣꯏꯗꯤ ꯗꯥꯏ ꯍꯥꯔꯠ ꯐꯦꯟꯅꯦ
ꯎ
ꯑꯗꯣ ꯃꯥꯅ ꯑꯃꯨꯛ ꯗꯦꯜꯂꯤ ꯂꯩꯊꯣꯛꯈ꯭ꯔꯕ
ꯎꯝ
ꯑꯗꯨꯒꯤ ꯃꯤꯒ ꯂꯩꯇꯕꯒ ꯑꯗꯒꯤ ꯁꯨꯝ ꯈꯪꯗꯦ ꯁꯨꯝ ꯈꯪꯗꯦ ꯑꯗꯒꯤ ꯑꯍꯤꯡ ꯍꯧꯒꯠꯂꯒ ꯌꯦꯡꯕꯗꯣ ꯈꯔ ꯀꯣꯛꯁꯦ ꯉꯧꯕꯩꯇ ꯇꯔꯨ ꯆꯠꯄꯩꯇ ꯇꯧꯕ ꯍꯥꯏꯇꯥꯔꯦ ꯑꯣ ꯑꯗꯨꯒꯤꯅꯦꯕ ꯍꯥꯏꯗꯤ ꯄꯨꯟꯅ ꯌꯦꯡ ꯇꯥꯔꯗꯤ ꯑꯩꯒꯤꯁꯨ ꯌꯦꯡꯅꯦꯕ ꯄꯨꯟꯅ ꯌꯦꯡꯗꯕꯅꯤꯅ ꯏꯊꯟꯗꯒꯤ ꯍꯧꯒꯠꯄꯗꯨꯗꯤ ꯕꯤꯠꯇꯣ ꯂꯩꯇꯦꯅ
ꯂꯥꯎꯕꯒꯨꯝꯕꯗꯨꯒꯣ
ꯑꯧ ꯄꯨꯟꯅ ꯌꯦꯡꯉꯗꯤ ꯃꯌꯥꯝꯅꯁꯨ ꯑꯩ ꯍꯧꯒꯠꯍꯧꯕ ꯈꯣꯠꯂꯣ ꯑꯗꯨ ꯑꯗ ꯁꯤ ꯅꯨꯡꯉꯥꯏ ꯈꯣꯠꯂꯤ ꯑꯣ ꯑꯗꯨ ꯑꯣꯏꯔꯗꯤ ꯕꯤ ꯇ ꯂꯩꯕ ꯑꯗꯨꯒꯤ ꯑꯣꯀꯦ ꯐꯔꯦ ꯐꯔꯦ ꯁꯤꯁꯇꯔ ꯑꯗꯨꯗꯤ ꯑꯃꯨꯛ ꯊꯝꯃꯒꯦ ꯑꯥ